ꯍꯂꯣ
ꯄꯨꯑꯣ
ꯎꯝ
ꯃꯌꯦꯛ ꯁꯦꯡꯅ ꯇꯥꯔꯕꯣ
ꯑ ꯇꯥꯔꯦ ꯀꯨꯜꯂꯏ ꯉꯥꯡ ꯃꯥꯂꯤꯗꯤ
ꯈꯪꯈꯪꯗꯦ ꯑꯩꯖꯨ ꯁꯤꯗꯤ ꯑꯗꯨꯒꯤꯅꯤ ꯍꯜꯂꯣ
ꯎꯝ
ꯎꯝ ꯇꯥꯏ ꯇꯥꯏ
ꯎꯝ ꯆꯥꯛ ꯆꯥꯔꯕꯣ
ꯑꯥ ꯆꯥꯛ ꯆꯥꯈ꯭ꯔꯦ ꯑꯩꯗꯤ ꯉꯁꯥꯏꯅ ꯑꯌꯨꯛ
ꯁꯤꯛꯁꯥꯠ ꯑꯩ
ꯑꯣ ꯑꯆꯥꯆꯥ
ꯈꯪꯉꯦ ꯈꯪꯉꯤꯪꯉ ꯂꯩꯃꯤꯟꯅꯔꯛꯄ
ꯅꯣꯏꯗꯤ ꯆꯥꯔꯔꯕꯣ
ꯎꯝ ꯆꯥꯔꯦ ꯑꯩꯁꯨ
ꯑꯣ ꯀꯔꯤ ꯍꯅ ꯇꯑꯦ
ꯑ ꯁꯤꯗꯤ ꯁꯧꯒ꯭ꯔꯤꯒ ꯀꯥꯡꯉꯒꯁꯦ
ꯌꯥꯝ ꯍꯥꯎꯋꯦ ꯍꯦꯖꯪꯉꯦ ꯑꯩꯈꯣꯏꯗꯤ ꯍꯋꯥꯏ ꯍꯋꯥꯏ ꯑꯗꯨꯝ ꯄꯤꯖ ꯍꯋꯥꯏ ꯈꯛꯇꯅꯦ ꯄꯤꯔꯤꯁꯦ
ꯀꯩꯅꯣ ꯍꯞꯇꯥ ꯑꯅ ꯏꯟꯖꯥꯡ ꯍꯣꯁꯇꯦꯜꯅꯤ ꯀꯩꯅꯣ ꯈꯥꯏꯗꯣꯛ ꯀ
ꯎ ꯈꯥꯏꯗꯣꯛꯑꯦ ꯑꯗꯨ ꯑꯣꯏꯔꯁꯨ ꯑꯩꯈꯣꯏꯒꯤꯗꯤ ꯃꯣꯔꯅꯤꯡ ꯃꯣꯔꯅꯤꯡꯒ ꯅꯥꯏꯠꯀ ꯑꯗꯨꯝ ꯑꯅꯝꯕꯅꯗꯤ ꯍꯋꯥꯏ ꯄꯤꯌꯦ ꯑꯗꯨꯒ ꯀꯩꯅꯣ ꯊꯔꯁ ꯗꯦ ꯃꯇꯝ ꯑꯦꯛꯖꯦꯛ ꯂꯩꯇꯦ ꯁꯤꯒꯤ ꯃꯇꯝꯗ ꯁꯤ ꯄꯤꯒꯅꯤ ꯍꯥꯏꯕ ꯑꯦꯛꯖꯦꯛ ꯍꯥꯏꯗꯤ ꯊꯥꯔꯁꯗꯦꯒ ꯁꯟꯗꯦꯒ ꯈꯛꯇꯅꯦꯕ ꯑꯗꯨꯁꯨ ꯅꯨꯡꯗꯥꯡ ꯈꯛꯇꯅꯦꯕ ꯆꯤꯛꯀꯟ ꯑꯗꯨꯝ ꯄꯤꯕꯗꯣ
ꯎꯝ
ꯑꯗꯨꯒ ꯑꯇꯣꯞꯄ ꯃꯇꯝꯗꯗꯤ ꯑꯦꯛꯖꯦꯛ ꯍꯥꯏꯗꯤ ꯂꯩꯇꯕꯗꯣ ꯌꯦꯔꯨꯝꯁꯨ ꯑꯅꯤꯔꯛꯇꯤ ꯄꯤ ꯑꯗꯨ ꯑꯣꯏꯔꯁꯨ ꯃꯣꯏꯒꯤ ꯃꯣꯏꯅ ꯄꯤꯅꯤꯡꯕ ꯃꯇꯝꯗ ꯑꯗꯨꯝ ꯄꯤꯕꯗꯣ
ꯍꯣꯏ ꯃꯤ ꯌꯥꯝ ꯌꯥꯝꯗꯕ꯭ꯔꯥ
ꯃꯤꯁꯦ ꯑꯁ ꯌꯥꯝꯃꯦ ꯑꯗꯨꯝ ꯑꯩꯠꯇꯤ ꯑꯩꯇꯤ ꯃꯌꯥꯅ
ꯂꯩꯕꯗꯤ ꯃꯩꯇꯩ ꯌꯥꯝꯃ ꯌꯥꯝꯃꯝꯗ ꯃꯖꯦ ꯍꯪꯣꯡꯁꯤ
ꯑꯥ ꯍꯣꯏ ꯃꯩꯇꯩꯗꯤ ꯌꯥꯝꯗꯦꯝ ꯇ꯭ꯔꯥꯏꯕ ꯃꯌꯥꯝ ꯌꯥꯝ ꯃꯥꯎ ꯑꯗꯩ ꯃꯣꯏꯒꯤ ꯖꯥꯇꯤ ꯃꯌꯥꯝ ꯂꯩꯗꯅ ꯎ ꯑꯗꯨꯒꯨꯝꯕ ꯃꯣꯏꯁꯨ ꯃꯥꯅꯦ ꯃꯥꯅꯦ ꯏꯝꯐꯥꯜ ꯃꯅꯨꯡꯗꯅꯦ
ꯎꯝ
ꯎꯝ ꯑꯗꯨ ꯑꯣꯏꯔꯁꯨ ꯇ꯭ꯔꯠꯅ ꯍꯦꯟꯅ ꯂꯥꯛꯄꯗꯣ ꯇꯝꯕ ꯂꯥꯛꯄꯗꯣ ꯍꯧꯖꯤꯛ ꯀꯥꯟꯗ ꯏꯟꯁꯇꯤꯇ꯭ꯌꯨꯠ ꯃꯌꯥꯝ ꯂꯩꯗꯅ ꯑꯗꯨꯒꯤ ꯃꯣꯏ ꯃꯐꯝ ꯃꯐꯝꯗ ꯇꯝꯅꯕꯗꯣ ꯑꯗꯨ ꯁꯤꯒꯤ ꯁꯤꯒꯤ ꯏꯟꯁꯇꯤꯇ꯭ꯌꯨꯠꯀꯤ ꯑꯣꯏꯅꯗꯤ ꯇ꯭ꯔꯥꯏꯞꯅ ꯅꯝꯕꯗꯣ
ꯎꯝ
ꯑꯗꯨꯃꯥꯏꯅ
ꯅꯪ ꯇꯃꯤ ꯀꯣꯔꯁꯁꯦ ꯀꯩ ꯀꯣꯔꯁꯅꯣꯕ
ꯑꯩꯗꯤꯖꯦ ꯅꯌꯥꯝ
ꯑꯣ
ꯑꯗꯨ ꯇꯝꯃꯦ ꯅꯪꯗꯤ ꯊꯕꯛ ꯆꯠꯄ꯭ꯔꯣ
ꯁꯠꯇꯇꯗꯈ ꯆꯠꯇꯤ ꯇꯕ
ꯅꯪ ꯀ꯭ꯂꯥꯁ ꯌꯥꯎꯕ ꯆꯠꯇ꯭ꯔꯦ
ꯑ ꯑꯩ ꯀ ꯀ꯭ꯂꯥꯁ ꯑꯣꯅꯥꯕ ꯉꯁꯥꯏ ꯄꯥꯏꯔꯝꯃꯦ ꯆꯥꯛ ꯄꯣꯛꯄ ꯉꯥꯏꯍꯥꯛꯇꯪ ꯄꯣꯊꯥꯔꯝꯃꯅꯤ
ꯑꯣ ꯅꯣꯏ ꯅꯣꯏꯁꯨ ꯃꯇꯝ ꯂꯩꯕ꯭ꯔꯥ ꯑꯩꯈꯣꯏ ꯑꯩꯈꯣꯏꯁꯨ ꯍꯧꯖꯤꯛꯇꯣ ꯀ꯭ꯂꯥꯁ ꯇꯧꯔꯤꯅꯦꯕ ꯑꯗꯣ ꯀ꯭ꯂꯥꯁ ꯇꯧꯕ ꯂꯣꯏꯕꯒꯤ ꯍꯧꯖꯤꯛꯅ ꯑꯃꯨꯛ ꯕ꯭ꯔꯦꯛꯅꯦꯕ ꯋꯥꯟ ꯑꯋꯥꯔ ꯕ꯭ꯔꯦꯛꯅꯦ ꯑꯗꯣ ꯉ ꯁꯤꯗꯤ ꯈꯤꯇꯪ ꯃꯇꯝ ꯍꯦꯟꯕ ꯇꯨꯋꯞ ꯇꯨ ꯋꯥꯟꯗ ꯕ꯭ꯔꯦꯛ ꯑꯣꯏꯗꯣꯏꯕ
ꯎꯝ ꯃꯥꯏꯁꯦ ꯍꯧꯖꯤꯛꯄ ꯑꯩ ꯏꯁꯥ ꯄꯁꯥ ꯄꯁꯥꯗꯤꯅꯤꯌꯝꯒ ꯇꯔꯤꯖꯥ ꯕꯦꯛ ꯈꯒ ꯂꯧꯖ ꯑꯥ
ꯎꯝ
ꯈꯨꯣꯏꯤꯡꯌꯥꯁꯦ
ꯍꯣꯏꯗ ꯑꯥ ꯑꯦꯛꯖꯥꯝ ꯉꯥꯏꯔꯒ ꯂꯩꯕ
ꯎꯝ ꯌꯥꯝꯝ ꯑꯒꯁ
ꯑꯒꯁꯇ ꯑꯦꯛꯖꯥꯝ ꯑ ꯍꯥꯏꯗꯗꯤ ꯆꯨꯟ ꯖꯨꯂꯥꯏ ꯑꯥꯒꯁ ꯑꯥ ꯑꯩꯈꯣꯏꯒ ꯆꯞ ꯃꯥꯟꯅꯩ ꯑꯗꯨꯗꯤ ꯑ ꯆꯞ ꯃꯥꯟꯅꯩ ꯍꯥꯏꯕꯗꯤ ꯑꯩꯈꯣꯏꯗꯤ ꯑꯩꯈꯣꯏꯁꯨ ꯑꯥꯒꯁ ꯁꯦꯀꯦꯟ ꯋꯤꯛ ꯂꯥꯁ ꯋꯤꯛ ꯁ꯭ꯋꯥꯏꯗꯗꯤ ꯀꯝꯄꯜꯁꯔꯤ ꯇꯥꯒꯅꯦꯕ ꯑꯦꯛꯖꯥꯝꯗꯣ ꯍꯧꯖꯤꯛꯇꯤ ꯁꯤꯌꯣꯔ ꯑꯣꯏꯗꯦ ꯇꯦ ꯑꯗꯨ ꯑꯗꯨꯗꯨꯒꯤ ꯂꯩ
ꯑꯩꯈꯣꯔ ꯑꯥꯒꯁꯇ ꯄꯤꯂꯤꯝꯁꯇꯥꯝ ꯅꯣꯇꯤꯐꯤꯀꯦꯁꯟ ꯊꯣꯛꯈ꯭ꯔꯕꯅꯦꯕ ꯆꯍꯤ ꯑꯦꯖꯥꯝꯅꯤ ꯊꯨꯡ
ꯑꯩꯈꯣꯏꯒꯤꯅ ꯑꯩꯈꯣꯏꯒꯤ ꯑꯩꯈꯣꯏꯒꯤꯁꯨ ꯔꯨꯇꯤꯟ ꯄꯤꯕꯅꯦ ꯑꯗꯨ ꯔꯨꯇꯤꯟꯗꯤ ꯊꯣꯛꯇ꯭ꯔꯤꯗ ꯑꯗꯨꯝ ꯃꯌꯥꯝꯅ ꯑꯗꯨꯝ ꯑꯣꯖꯥꯅ ꯍꯥꯏꯕꯗꯣ ꯁꯤ ꯃꯇꯝꯗꯗꯤ ꯁꯤꯌꯣꯔ ꯑꯣꯏꯅꯤ ꯍꯥꯏꯕꯗꯣ ꯑꯗꯨꯃꯥꯏꯅ ꯍꯥꯏꯔꯒ ꯂꯩꯕ ꯑꯣꯏꯔꯗꯤ ꯑꯣꯏꯗ꯭ꯔꯤꯗ ꯂꯥꯏꯔꯤꯛꯁꯨ ꯌꯥꯝꯅ ꯄꯥꯅꯤꯡꯗꯕ ꯃꯇꯝ ꯑꯣꯏꯕꯒꯤ ꯅ ꯗ꯭ꯌꯇꯤ ꯆꯠꯄꯒꯤ ꯋꯥꯕꯒꯤ ꯇꯨꯝꯅꯤꯡꯉꯥ ꯇꯨꯝꯅꯤꯡꯉ ꯑꯗꯨꯝ ꯂꯩꯕꯒꯤ ꯇꯨꯝꯕ ꯇꯨꯝꯕ ꯇꯧꯍꯧꯕꯗꯣ
ꯑꯗꯨꯗ ꯑꯣꯏꯔꯁꯤꯅ ꯅꯨꯡꯉꯥꯏꯇꯅꯤ ꯇꯨꯝꯃꯁꯨ ꯑꯇꯩꯊꯔꯗꯤ ꯐꯕ
ꯍꯣꯏ ꯍꯨꯃꯥꯡꯁꯨ ꯁꯧꯕꯒꯤ ꯎꯝ ꯑꯥꯗꯁꯨ ꯇꯨꯝꯕ ꯌꯥꯗꯦꯕ
ꯎꯝ
ꯇ ꯂꯩꯕꯒꯤ ꯀꯥꯡ ꯆꯤꯛꯄ ꯑꯗꯒꯤ ꯄꯦꯁꯦꯟ ꯑꯗꯨꯒꯒꯨꯝꯕ ꯃꯌꯥꯝ ꯂꯩꯕꯒꯤ ꯑꯗꯨ ꯇꯧꯔꯦ ꯑꯗꯥ ꯇꯧꯔꯦ ꯀꯝꯄ꯭ꯂꯦꯟ ꯌꯥꯝ ꯂꯩꯗꯅ ꯍꯥꯏꯗꯤ ꯀꯩꯅꯣꯗꯤ ꯃꯤ ꯌꯥꯝꯃꯗꯤ
ꯎꯝ ꯂꯩ ꯂꯩ
ꯑ
ꯑꯗꯨꯗꯤ ꯐ꯭ꯔꯤ ꯇꯥꯏꯝꯗꯗꯤ ꯄꯣꯊꯥꯕ ꯅꯠꯇ ꯅꯠꯇꯄꯠꯇꯎ ꯍ
ꯍꯣꯏ ꯑꯃꯨꯛ ꯑꯗꯨꯁꯨ ꯐ꯭ꯔꯤ ꯇꯥꯏꯝꯁꯨ ꯄꯥꯛꯅ ꯂꯩꯇꯦ ꯍꯥꯏꯗꯤ ꯀ꯭ꯂꯥꯁ ꯍꯜꯂꯛꯀꯅꯤ ꯀ꯭ꯂꯥꯁ ꯑꯃꯨꯛ ꯇꯧꯒꯅꯤ ꯀ꯭ꯂꯥꯁ ꯂꯣꯏꯕ ꯀ꯭ꯂꯥꯁ ꯂꯣꯏꯕ ꯃꯇꯝꯗ ꯕ꯭ꯔꯦꯛ ꯇꯥꯏꯝ ꯃꯇꯦꯛ ꯑꯃ ꯂꯩ ꯑꯗꯨ ꯕ꯭ꯔꯦꯛ ꯃꯇꯝ ꯃꯇꯦꯛꯇꯣ ꯄꯣꯊꯥ ꯄꯣꯊꯥ ꯍꯥꯏꯗꯤ ꯃꯣꯏꯅ ꯏꯌꯨ ꯍꯥꯏꯕ ꯅꯣꯁꯅ ꯍꯦꯟꯅ ꯌꯥꯝꯕꯗꯣ ꯑꯗꯨꯒꯤ ꯅꯣꯠꯁꯨ ꯏꯒꯦ ꯈꯟꯕ ꯏꯗ꯭ꯔꯗꯤ ꯈꯨꯟꯊꯤ ꯑꯃꯨꯛ ꯆꯥꯗꯕ ꯑꯗꯨ ꯏ ꯏꯔꯅꯤ ꯏꯔꯅꯤ ꯂꯣꯏꯕ ꯉꯝꯗ꯭ꯔꯦ ꯂꯣꯏꯕ ꯉꯝꯗ꯭ꯔꯁꯨ ꯑꯃꯨꯛ ꯆꯩꯔꯦꯗꯅ ꯑꯗꯨꯒꯤ ꯇꯨꯝꯅꯤꯡꯉꯥꯏ ꯃꯇꯝ ꯋꯥꯠꯄꯒꯤ ꯍꯧꯖꯤꯛꯀꯥꯟꯗꯤ ꯐꯦꯁꯁꯨ ꯌꯥꯝꯅ ꯍꯥꯏꯗꯤ ꯃꯃꯥꯏꯒꯨꯝꯕꯁꯨ ꯌꯥꯝꯅ ꯗꯜ ꯑꯣꯏꯔꯒ ꯈꯪꯗꯦ ꯏꯁꯥꯁꯨ ꯌꯥꯝꯅ ꯑꯦꯂꯔꯠ ꯑꯣꯏꯖꯗꯕꯗꯣ
ꯁꯥꯇ ꯀ ꯋꯥ ꯇ
ꯑꯗꯣ ꯂꯥꯁ ꯏꯌꯥꯔ ꯑꯣꯏꯕꯒꯤꯁꯨ ꯍꯟꯗꯛꯅ ꯌꯥꯝ ꯍꯦꯟꯅ ꯋꯥꯏꯑꯦꯕ ꯑ ꯑꯇꯣꯞꯄ ꯍꯥꯏꯗꯤ ꯅꯥꯏꯇꯛꯇꯤ ꯁꯤꯅꯦꯕ ꯈ꯭ꯋꯥꯏ ꯑꯃꯨꯛ ꯋꯥꯔꯤꯁꯦ
ꯎꯝ ꯍꯟꯗꯛꯀꯤ ꯀꯩꯅꯣ ꯍꯟꯗꯛꯀꯤ ꯏꯌꯥꯔꯔꯤꯁꯗ ꯑꯗꯨꯝ ꯂꯣꯏꯗꯣꯏꯔ ꯇꯝꯕꯁꯦ
ꯍꯣꯏꯗꯤꯁꯛ ꯗꯤꯁ ꯁꯤꯗ ꯂꯣꯏꯗꯣꯏꯅꯦ
ꯎꯝ
ꯑꯗꯨꯒ ꯂꯣꯏꯔꯗꯤ ꯈꯔ ꯐꯔꯅꯤꯗ ꯐꯁ ꯄ ꯌꯥꯔꯒꯨꯝꯃꯁꯤ ꯁꯦꯀꯦꯟ ꯏꯌꯥꯔꯒꯨꯝꯕꯗꯤ ꯈꯔ ꯐꯩꯑꯕ ꯋꯥꯕꯗꯣꯅ ꯗ꯭ꯌꯨꯇꯤꯒꯨꯝꯕ ꯗ꯭ꯌꯨꯇꯤ ꯆꯠꯂꯁꯨ ꯏꯚꯤꯅꯤꯡꯒꯨꯝꯕꯗꯤ ꯀꯩꯁꯨ ꯀꯥꯏꯗꯦꯕ ꯉꯗꯤ ꯌꯥꯝ ꯋꯥꯕꯗꯣ ꯑꯗꯨꯒꯤ ꯅꯣꯏꯗꯤ ꯌꯨꯝꯗ ꯂꯩꯕ꯭ꯔꯥ ꯑꯗꯨꯝ ꯍꯣꯁꯇꯦꯜ ꯂꯩꯇꯕ꯭ꯔꯥ
ꯍꯧꯖꯤꯛꯇꯤ ꯌꯨꯝꯗ ꯂꯩꯔꯦꯗ ꯍꯥꯟꯅ ꯑꯦꯔꯤꯌꯥꯦꯟꯗ ꯂꯩꯔꯒ ꯀꯣꯆꯤꯡ ꯆꯠꯂꯝꯕꯅꯦ ꯌꯨꯝꯗ ꯂꯩꯔꯦꯁꯨꯛꯄꯤ
ꯑ ꯍꯣꯏ ꯌꯨꯝꯗ ꯂꯩꯕ ꯑꯃꯨꯛ ꯅꯨꯡꯉꯥꯏꯕ ꯂꯩꯇꯦ ꯑꯗꯨꯒ ꯏꯃ ꯂꯩꯅꯤꯦ ꯌꯨꯝꯗ ꯂꯩꯔꯗꯤ ꯄꯨꯔꯥ ꯐ꯭ꯔꯤꯅꯦꯕ
ꯄꯔꯤꯤꯟꯁ
ꯏꯁꯥꯅ ꯃꯇꯝ ꯄꯤꯕ ꯈꯛꯇꯅꯦꯕ ꯏꯁꯥꯗ ꯑꯗꯨ ꯅꯠꯇ꯭ꯔꯗꯤ ꯑꯇꯣꯞꯄ ꯃꯇꯝꯗꯤ ꯐ꯭ꯔꯤ ꯑꯣꯏꯗꯅ
ꯌꯨꯝꯗꯨ ꯂꯥꯏ ꯐꯤꯔꯤꯅꯤꯗ ꯂꯥꯏꯔꯤꯛ ꯄꯥꯕ ꯉꯝꯗꯕꯅꯤ
ꯍꯣꯏ ꯑꯗꯨꯗꯤ ꯅꯪꯒꯤ ꯆꯣꯏꯁꯇ ꯂꯩꯔꯦ ꯅꯠꯇ꯭ꯔꯥ
ꯑꯗꯨꯗꯨꯅꯦ ꯁꯣꯏꯔꯤꯁꯦ ꯑꯃꯨꯛꯁꯨ ꯑꯗꯨꯕꯨ ꯉꯝꯃꯤꯗ ꯍꯥꯟꯅ ꯍꯩꯅꯈꯤꯕꯅꯤꯅ ꯉꯝꯃꯦ ꯉꯝꯃꯦ ꯇꯧꯕꯗꯤ
ꯑꯩꯈꯣꯏꯗꯤ ꯌꯨꯝꯗ ꯂꯩꯔꯗꯤ ꯂꯥꯏꯔꯤꯛ ꯄꯨꯔꯅꯤ ꯌꯨꯝꯗꯕꯨ ꯌꯧꯈ꯭ꯔꯗꯤ ꯂꯥꯏꯔꯤꯛꯇꯤ ꯁꯨꯡꯎ ꯎꯔꯔꯣꯏ ꯑꯗꯨꯝ ꯈꯣꯡꯃ ꯈꯣꯃ ꯍꯌꯦꯡ ꯆꯠꯀꯅꯤ ꯍꯥꯏꯕꯒꯨꯝꯕꯗ ꯉꯁꯤꯒꯨꯝꯕꯗ ꯆꯠꯇꯣꯏꯅꯤ ꯑꯂ ꯑꯩ ꯇꯣ ꯃꯣꯥꯕꯒꯠ ꯆ ꯀ ꯏ ꯆꯖꯗꯦ ꯇꯧꯔꯤꯁꯤ
ꯎꯝ ꯑꯇꯣꯞꯄ ꯑꯉꯥꯡ ꯇꯤ ꯍꯥꯏꯗꯤ ꯑꯗꯨ ꯂꯩꯅꯤꯅ ꯕꯣꯟꯗꯤ ꯌꯦꯡꯉꯝꯃꯔꯣꯏꯅꯦ ꯁꯪꯉꯝꯃꯒ ꯌꯦꯡꯕ
ꯎꯝ ꯍꯣꯏ ꯕꯣꯟ ꯗꯤ ꯕꯣꯟꯗꯤ ꯑꯩ ꯍꯣꯏ ꯃꯣꯏ ꯃꯌꯥꯝꯅ ꯍꯥꯏꯅꯕꯒꯤ ꯑꯗꯨꯗꯣ ꯄꯥꯝꯃꯦ ꯈꯣꯠꯂꯦ ꯍꯥꯏꯕꯒꯤꯗꯤ ꯎ ꯑꯩꯁꯨ ꯌꯦꯡꯅꯤꯡꯕꯗꯤ ꯄꯣꯛꯄ ꯑꯗꯣ ꯌꯦꯡꯕꯁꯨ ꯍꯩꯇꯦ ꯀꯃꯥꯏꯅ ꯌꯦꯡꯗꯣꯏꯅꯣꯁꯨ ꯍꯥꯏꯗꯤ ꯌꯦꯡꯉꯁꯨ ꯃꯤ ꯃꯌꯥꯝ ꯆꯦꯜꯂꯦ ꯕꯣꯜ ꯀꯥꯎꯔꯦ ꯑꯗꯣ ꯀꯅꯥꯅ ꯀꯅꯥꯅ ꯑꯩ ꯀ ꯀꯔꯤꯝ ꯈꯪꯗꯕꯒꯤ ꯄꯨꯔꯥ ꯖꯦꯔꯣ ꯅꯣꯂꯦꯖ ꯑꯣꯏꯕꯒꯤ ꯌꯥꯗ꯭ꯔꯦꯕ ꯃꯌꯥꯝꯅ ꯍꯔꯥꯎꯕ ꯅꯣꯛ ꯑꯩꯅ ꯑꯩꯅ ꯀꯗꯥꯥꯏ ꯂꯣꯛ ꯈꯪꯗ꯭ꯔꯦꯕ ꯑꯜ ꯍꯋꯥꯏ ꯑꯩꯈꯣꯏ ꯁꯤꯗꯒꯤ ꯏꯃꯥꯟꯅꯕꯤ ꯇ꯭ꯔꯥꯏꯞꯀꯨꯝꯕꯗꯣ ꯑꯗꯨ ꯃꯣꯏ ꯕꯣꯜ ꯌꯥꯝꯅ ꯌꯦꯡꯉꯦ ꯃꯣꯏꯗꯤ ꯃꯣꯏꯒꯤ ꯐꯦꯟ ꯑꯗꯨꯒꯤ ꯐꯦꯟ ꯑꯗꯨꯗꯥꯏꯒꯤ ꯐꯦꯟ ꯑꯩꯗꯤ ꯔꯣꯅꯥꯜꯗꯣꯅꯦ ꯑꯩꯗꯤ ꯃꯦꯁꯤ ꯑꯗꯨ ꯂꯩꯌꯦꯕ ꯑꯗꯣ ꯑꯩꯗꯤ ꯍꯩꯇꯕꯒꯤ ꯌꯦꯡ ꯌꯦꯡꯉ ꯌꯦꯡꯉꯁꯨ ꯈꯗ ꯔꯣꯅꯣꯗꯤ ꯀꯅꯥꯅꯣꯁꯤꯅ ꯑꯁ ꯍꯪꯉꯛꯀꯅꯥ ꯍꯥꯏꯔꯗꯅꯦ ꯃꯣꯏ ꯐꯨꯠꯕꯣꯜ ꯌꯦꯡꯕ ꯃꯇꯝꯗꯗꯤ ꯁꯤ ꯀꯩꯗ ꯅꯣꯏꯅ ꯍꯔꯥꯎꯔꯤꯁꯦ ꯒꯣꯜ ꯆꯜꯂꯗꯤ ꯇꯦ ꯃꯣꯏꯅ ꯍꯔꯥꯎꯕ ꯌꯥꯏ ꯑꯩꯁꯨ ꯂꯥꯎꯕ
ꯍꯣꯟꯒꯤ ꯂ ꯀꯩꯅꯣꯁꯤꯗꯗꯤ ꯀꯩꯅꯣꯅꯦꯕ ꯄꯄꯥ ꯆꯝꯝꯕꯅꯦꯕ ꯋꯥꯔꯤꯔꯤꯁꯦ
ꯍꯣꯏ ꯑꯩ ꯑꯩ ꯈꯪꯗꯦꯕ
ꯎꯝ ꯑꯩꯈꯣꯏꯅ ꯈꯪꯗꯅ ꯐꯩꯗ ꯈꯪꯉꯒ ꯐꯤ ꯌꯥꯝ ꯁ ꯁꯕꯖꯤꯒ
ꯎꯝ ꯃꯣꯏ ꯃꯣꯏꯗꯤ ꯑꯁꯥꯝ ꯑꯦ ꯔꯣꯅꯥꯟꯗꯨ ꯀꯩꯅꯣ ꯇꯧꯕ ꯑꯃ ꯑꯃꯗꯤ ꯏꯃꯥꯟꯅꯕꯤ ꯑꯃꯗꯤ ꯀꯞꯄꯤꯅꯦ ꯔꯣꯅꯥꯟꯗꯣ ꯐꯖꯅ ꯁꯥꯟꯅꯗꯦ ꯍꯥꯏ ꯃꯃꯥꯡꯈꯤꯗꯔ
ꯍꯣꯏ ꯃꯃꯥꯡ ꯃꯦꯠꯆ ꯃꯃꯥꯡ ꯃꯦꯠꯆ ꯀꯅ ꯁꯥꯟꯅꯈꯤꯗꯦ
ꯑꯥ ꯑꯗꯨꯗ ꯀꯞꯄꯦ ꯏꯃꯥꯟꯅꯕꯤꯗꯣ ꯑꯗꯣ ꯍꯟꯗꯛꯇꯤ ꯃꯥꯅ ꯍꯔꯥꯎꯔꯦ
ꯎꯝ ꯍꯟꯗꯛꯄꯗꯤ ꯖꯤꯔꯣꯗ ꯃꯉꯥ ꯆꯟꯕꯒꯤ
ꯃꯥꯗ ꯃꯥꯅ ꯍꯟꯗꯛꯇꯤ ꯑꯅꯤ ꯆꯜꯂꯦ ꯍꯥꯏꯕ ꯃꯥꯜꯂꯦ
ꯎꯝ ꯆꯠ ꯆꯦ ꯃꯥꯅꯅꯤ ꯆꯂ
ꯑꯥ ꯑꯗꯨ ꯑꯇꯣꯞꯄ ꯃꯤ ꯑꯇꯣꯞꯄꯅ ꯑꯃꯨꯛ ꯆꯟꯈ꯭ꯔꯦ ꯍꯥꯏ ꯃꯣꯏꯒꯤ ꯒ꯭ꯔꯨꯞꯅ ꯑꯗꯨ
ꯅꯒꯅ
ꯑꯗ ꯊꯣꯉ
ꯑꯩꯈꯣꯏꯁꯨ ꯕꯣꯟꯗꯤ ꯔꯣꯅꯥꯜꯗꯣꯅꯤꯗ ꯃꯊꯪꯒꯤ ꯁꯟꯗꯤ ꯉꯥꯏꯔꯤꯅꯤ
ꯑꯣ ꯃꯊꯪꯒꯤ ꯁꯟꯗꯦꯗ ꯑꯃꯨꯛ ꯇꯥꯕ
ꯎꯝ ꯑꯌꯨꯛꯀꯤ ꯄꯨꯡ ꯃꯉꯥꯗ ꯇꯥꯏ
ꯑꯣ ꯑꯌꯨꯛꯀꯤ ꯄꯨꯡꯉ ꯑꯁ ꯏꯃꯥꯟꯅꯕꯤꯗꯤ ꯇꯨꯝꯃꯔꯣꯏ ꯑꯗꯨꯏꯗꯤ
ꯑꯗ ꯇꯨꯝꯃꯒ ꯍꯔꯛꯄ ꯌꯥ ꯀꯩꯅꯣ ꯎꯝ ꯃꯅꯤꯒꯤꯗꯗ
ꯅꯥꯏꯟꯇꯤ ꯇꯨꯝ ꯃ ꯑꯣꯏꯕ ꯇ ꯃ ꯇꯦꯛ ꯈꯤꯇꯪꯅꯦꯕ ꯑꯗꯨ ꯃꯣꯏ ꯄꯦꯁꯦꯟ ꯃꯌꯥꯝꯅ ꯑꯗꯨꯝ ꯍꯧꯗꯣꯛ ꯍꯧꯗꯣꯛꯄ ꯑꯗꯨ ꯇꯨꯝꯕ ꯌꯥꯗꯦꯕ
ꯎꯝ ꯃꯥꯗꯤꯦꯇ ꯅꯠꯇ ꯅꯉꯔꯣ
ꯍꯜꯂꯛꯄ ꯑꯩꯈꯣꯏꯅ ꯍꯜꯂꯛꯏꯁꯦ ꯁꯤꯛꯁ ꯐꯥꯏꯚ ꯊꯥꯔꯇꯤ ꯁꯤꯛꯁ ꯁꯤꯗꯗꯤ ꯑꯩꯈꯣꯏ ꯍꯣꯁꯇꯦꯜꯗ ꯌꯧꯅꯕ ꯍꯣꯠꯅꯔꯉ ꯌꯧꯕ ꯃꯇꯝꯗ ꯑꯩꯈꯣꯏꯗꯣ ꯑꯃꯨꯛ ꯗ꯭ꯔꯦꯁ ꯀꯩꯀꯥ ꯍꯣꯡꯗꯣꯛꯑꯒ ꯃꯥꯒꯤ ꯃꯥꯒꯤ ꯏꯔꯨꯖꯕ ꯑꯗꯨ ꯇꯧꯕ ꯈꯣꯠꯄ ꯃꯃꯥꯏꯗ ꯑꯗꯨ ꯂꯣꯏ ꯂꯣꯏꯅꯔꯒ ꯑꯃꯨꯛ ꯇꯨꯝꯒꯅꯦꯕ ꯑꯗꯨ ꯇꯨꯝꯃꯒ ꯍꯧꯒꯠꯂꯒ ꯆꯥꯛ ꯆꯥꯔꯒ ꯀ꯭ꯂꯥꯁ ꯀꯨꯝꯒꯅꯤ ꯅꯪꯗꯕ ꯃꯤꯗꯤ ꯆꯥꯗ꯭ꯔꯁꯨ ꯀꯨꯝꯉꯅꯤ ꯑꯗꯨ ꯍꯜꯂꯛꯑꯒ ꯕ꯭ꯔꯦꯛꯇ ꯆꯥꯔꯅꯤꯕ
ꯎꯝ ꯍꯒꯣꯏ ꯄ ꯀꯗ꯭ꯔꯔꯤꯕ ꯑꯖꯤꯁ
ꯑꯩꯈꯣꯏꯒꯤ ꯍꯣꯏ ꯑꯩꯈꯣꯏꯗꯤ ꯄꯨꯡ ꯏꯂꯚꯦꯟꯗ ꯀ꯭ꯂꯥꯁ ꯍꯧꯔꯦꯗꯅ ꯑꯗꯨꯒꯤ ꯍꯧꯖꯤꯛꯇꯤ ꯄꯨꯡ ꯀꯩꯅꯣꯗ ꯇꯨꯝꯃꯦꯕ ꯄꯨꯡ ꯐꯥꯏꯚ ꯊꯥꯔꯇꯤ ꯁꯤꯛꯁ ꯊꯥꯔꯇꯤꯁꯤꯗ ꯂꯥꯛꯑꯒ ꯈꯣꯡꯒꯨꯜ ꯍꯥꯝꯗꯣꯛꯄ ꯂꯣꯏꯔꯒ ꯇꯨꯝꯈ꯭ꯔꯅꯤ ꯑꯗꯨꯒ ꯇꯦꯟ ꯊꯥꯔꯇꯤꯁꯤꯗꯒꯨꯝꯕ ꯍꯧꯒꯠꯇꯣꯏꯅꯦꯕ
ꯥꯏ ꯀꯩꯅꯣꯗꯗꯤ ꯏꯁꯥ ꯁꯣꯏꯏꯗ꯭ꯔꯕ ꯄꯨꯡ ꯀꯌꯥ ꯅꯠꯇꯣꯏꯃꯤꯅꯣ
ꯑ ꯑꯩꯈꯣꯏ ꯅꯥꯏꯠ ꯗ꯭ꯌꯨꯇꯤ ꯂꯥꯛꯔꯎ ꯍꯒꯩ
ꯁꯇꯨꯡ ꯃꯉꯥꯚꯥ